ꯍ ꯑꯥ ꯇꯥꯗ꯫
ꯍꯣꯏ ꯁꯜꯂꯒꯥ ꯉꯥꯡꯉꯣ
ꯑꯠꯁꯥ꯫
ꯊꯣꯛꯂꯛꯇꯣꯏꯒꯤ ꯂꯣꯏꯁꯤꯜꯂꯤꯔꯣ꯫
ꯑꯧ꯫
ꯑꯩꯁꯨ ꯊꯣꯛꯑꯦ ꯀꯣꯛ ꯇꯨꯃꯦ꯫
ꯁꯤꯗꯤ ꯃꯣꯏꯅ ꯐꯖꯩ ꯍꯥꯏꯔꯦ꯫
ꯀꯅꯥꯅ?
ꯑꯩꯉꯣꯟꯗꯔꯣ ꯅꯪ ꯉꯥꯡꯉꯤꯗꯣ ꯀꯅꯥꯗꯅꯣ?
ꯍ
ꯂꯊꯣꯛꯄꯩ ꯇꯥꯏꯞ ꯇꯧꯒꯅꯤ꯫ ꯑꯥ꯫
ꯂꯥꯞꯊꯣꯛꯄꯗꯣ ꯈꯔ ꯃꯌꯦꯛ ꯁꯦꯡꯗꯦ꯫
ꯑꯗꯨꯅꯦ ꯑꯩ ꯍꯥꯏꯗꯤ ꯈꯔ ꯆꯥꯏꯊꯣꯛꯄꯒꯤ ꯇꯥꯏꯞ ꯇꯧꯋꯦ꯫ ꯅꯠꯇꯦꯗ ꯑꯗꯨ ꯇꯧꯗꯦ꯫ ꯁꯤ
ꯉꯁꯥꯏꯗꯩ ꯃꯤꯒꯖꯨ ꯋꯥꯔꯤ ꯁꯥꯟꯅꯩꯅꯦ꯫
ꯀꯅꯥꯒꯅꯣ ꯍꯥꯏꯖꯦ? ꯃꯥꯗꯣ ꯑꯩꯉꯣꯟꯗ ꯍꯥꯉꯛꯑꯝꯕꯅꯦ꯫
ꯃꯥꯖꯨ ꯀꯅꯥꯅꯅꯣ
ꯑꯩ ꯍꯩꯉꯣꯟꯗ ꯌꯥꯎꯔꯤꯕ꯭ꯔꯣꯅ
ꯀꯩꯩꯅꯣ ꯅꯪ ꯀꯩꯗ ꯇꯧꯔꯤꯅꯣ
ꯁꯤ‌‌ꯂꯣꯏꯔꯒ ꯃꯉꯧꯟꯗ‌‌ ꯑꯗꯨꯝ ꯊꯝꯗꯣꯛ ꯈꯔꯒꯦ ꯇꯧꯕꯅꯦ
ꯑꯥꯎ ꯄꯤꯒꯔꯣ ꯂꯣꯏꯔꯕꯅꯤꯅ
ꯃꯥ ꯑꯇꯣꯞꯄꯁꯨ ꯃꯌꯥꯝ ꯂꯩꯖ ꯅꯪ ꯇ꯭ꯋꯦꯟꯇꯤ ꯊꯥꯔꯇꯤ
ꯑꯩ ꯀꯩꯅꯣ ꯍꯦꯜꯂꯦ ꯀꯨꯟ ꯃꯉꯥ ꯍꯦꯜꯂꯦ ꯑꯩ ꯑꯗꯣ ꯑꯃ ꯃꯥꯏ ꯃꯃꯥꯟꯅꯕꯤ ꯑꯃ ꯂꯩꯕꯗꯣ ꯑꯗꯣ ꯉꯔꯥꯡꯗꯤ ꯌꯥꯗꯦꯕꯀꯣ ꯑꯩꯒ ꯑꯗꯣ ꯉꯁꯥꯏ ꯑ ꯉꯁꯥꯏꯗꯤ ꯌꯥꯏꯑ ꯑꯗꯣ ꯃꯥꯅ ꯑꯩ ꯍꯧꯖꯤꯛ ꯇꯨꯏꯁꯟ ꯆꯠꯂꯤꯁꯦ ꯍꯜꯂꯛꯑꯒ ꯑꯃꯨꯛ ꯇꯧꯔꯛꯑꯣꯅ ꯍꯥꯏꯕ ꯃꯉꯣꯟꯗ ꯑꯍꯨꯝꯒꯨꯝꯕ ꯌꯥꯅꯤ
ꯑꯗꯨ ꯁꯨꯃꯥꯏꯅ ꯇꯧꯔꯦ ꯑꯗꯨꯝ ꯍꯩꯁꯤꯁꯨ ꯑꯗꯨꯝ ꯅꯪꯉꯣꯟꯗ ꯄꯦꯟꯊꯣꯛꯈꯤꯕ ꯄꯤꯔꯛꯀꯦꯕ ꯑꯗꯨꯒ ꯅꯝꯃꯣ
ꯑꯩ ꯀꯩꯗꯧꯗꯣꯏꯕ ꯀꯅꯥꯒ
ꯅꯪꯒꯤꯗꯤ ꯀꯌꯥ ꯌꯧꯔꯒꯦ ꯑꯗꯣ
ꯁꯥꯗꯦ ꯀꯦꯝꯇ
ꯑꯇꯩ ꯀꯦꯝ ꯇꯥꯗꯔꯕꯣ
ꯇꯥꯗ꯭ꯔꯦ ꯀꯦꯝꯇ ꯃꯌꯦꯛ ꯁꯦꯡꯅ
ꯁꯥꯎꯒꯜꯂꯤ ꯀꯩꯅꯣ ꯄꯩꯗꯣꯏꯔꯣ
ꯌꯥꯔꯦꯅꯦ ꯌꯥꯔꯦꯅꯦ ꯇꯧꯔꯣꯅꯦ ꯅꯪꯒꯤ ꯊꯕꯛꯇꯣ ꯅꯣꯡꯖꯨ ꯆꯨꯗꯣꯏ ꯃꯥꯜꯂꯦ ꯐꯤꯁꯨ ꯂꯧꯁꯜꯂꯝꯗꯦ
ꯑꯩꯁꯨ ꯀꯪꯉꯝꯗ꯭ꯔꯦ ꯀꯅꯥꯅꯣ ꯇꯧꯔꯝꯃꯤꯅꯣ
ꯑꯩꯗꯤ ꯀꯪꯗꯤ ꯀꯪꯉꯝꯃꯅꯤ ꯉꯔꯥꯡꯗꯩ ꯐꯧꯕꯅꯦ ꯑꯩ ꯂꯧꯁꯤꯟꯒꯦ ꯇꯧꯔ ꯀꯥꯎꯔꯕ
ꯍꯧꯖꯤꯛ ꯁꯦ ꯈꯛꯇꯅꯦꯕ ꯀꯪꯉꯝꯗ꯭ꯔꯦ
ꯅꯪꯂꯣ ꯍꯥꯏꯖꯦ
ꯑꯩꯕꯨꯗꯤ ꯉꯔꯥꯡ ꯅꯨꯡꯊꯤꯗꯩ ꯐꯧꯕꯅꯦ ꯉꯔꯥꯡꯁꯨ ꯅꯣꯡ ꯆꯨꯕ ꯅꯠꯇꯦ ꯀꯪꯉꯝꯃꯅꯤ ꯉꯁꯤ ꯑꯃꯨꯛ ꯁꯨꯒꯗꯕꯗꯨꯁꯨ ꯁꯨꯍꯧꯗ꯭ꯔꯦ
ꯇꯣꯞꯄ ꯄꯔꯁꯦꯜ ꯂꯨꯅꯒꯤ ꯁꯦꯜꯂꯒꯦ
ꯅꯪꯒꯤ ꯖꯦꯂꯤꯗꯨꯁꯨ ꯄꯨꯔꯛꯑꯦ ꯑꯉꯥꯡꯈꯩꯅ ꯍꯣꯔꯦꯟ ꯐꯥꯛꯈꯤꯗ꯭ꯔꯥꯅ ꯈꯟꯂꯤꯅꯦ
ꯃꯣꯏ ꯍꯦꯛꯇ ꯐꯥꯛꯄꯅꯦ ꯑꯩꯅ ꯀꯩꯅꯣꯝ ꯇꯧꯔꯤꯀꯥꯟ ꯑꯩꯅ ꯀꯣꯏꯁꯟꯒ ꯏꯔꯤꯀꯥꯟ ꯃꯣꯏ ꯑꯩ ꯕꯦꯒꯁꯦ ꯍꯦꯛꯇ ꯐꯥꯛꯇꯣꯛꯄꯅꯦꯕ ꯑꯩꯅ ꯆꯦꯟ ꯑꯇꯣꯞꯄꯗꯕꯨꯗꯤ ꯍꯥꯞꯄꯅꯦ꯫ ꯂꯣꯠꯂꯒ ꯊꯝꯃꯤꯅꯦꯅ ꯑꯗꯣꯏꯁꯨ ꯆꯦꯟ ꯈꯨꯗꯤꯡꯒꯤꯒ ꯐꯥꯛꯄꯅꯦ ꯃꯣꯏꯗꯤ꯫
ꯆꯩꯅꯦ ꯃꯣꯏꯅ ꯅꯤꯔꯤꯗꯨ
ꯃꯣꯏ ꯍꯥꯏꯖꯦ ꯂꯣꯏꯅꯃꯛꯇꯤ ꯅꯠꯇꯦꯗ ꯑꯃ ꯈꯛꯇꯪꯅꯦ꯫ ꯈꯔ ꯃꯆꯦꯗꯣ ꯃꯥꯗꯤ ꯅꯨꯡꯉꯥꯏꯔꯤꯅꯦꯅ ꯍꯦꯛꯇ ꯀꯣꯏꯗ꯭ꯔꯤꯅꯦꯅ ꯇꯧꯖꯕꯅꯦꯕ ꯌꯥꯝꯅ꯫
ꯉꯁꯥꯏ ꯉꯥꯡꯅꯩꯅꯦ ꯑꯃ ꯀꯩ
ꯑꯗꯨꯝ ꯉꯥꯡꯉꯨꯀꯣ ꯑꯩ ꯀꯩꯅꯣ ꯇꯧꯒꯦ꯫
ꯅꯪ ꯑꯃꯨꯛ ꯀꯩꯗꯧꯗꯧꯔꯒꯦ?
ꯊꯥꯔꯇꯤ ꯁꯀꯦꯟ ꯕꯥꯎ ꯉꯥꯡꯉꯣ꯫
ꯀꯩꯒꯤꯅꯣꯕ ꯅꯪ ꯀꯩꯗꯧꯗꯣꯏꯅꯣꯕ?
ꯑꯩ ꯐꯨꯔꯤꯠ ꯑꯁꯥꯡꯕ ꯂꯤꯁꯟꯒꯦ ꯇꯧꯅꯦ꯫
ꯂꯤꯁꯜꯂꯣ-ꯂꯤꯁꯜꯂꯣ ꯎꯝ꯫ ꯒꯥꯔꯤꯒꯁꯦ ꯌꯦꯡꯉꯒ ꯂꯥꯟꯕ ꯅꯠꯇꯦ ꯑꯩꯅ ꯇꯧꯔꯤꯁꯦ꯫ ꯑꯗꯨꯝ ꯄꯪꯂꯥꯟꯗ ꯂꯥꯜꯂꯦ꯫ ꯃꯤꯒꯩꯁꯦ ꯌꯥꯝ ꯉꯧꯔꯣꯛ ꯉꯧꯋꯦ ꯍꯥꯏꯕ ꯀꯩꯅꯣ ꯈꯪꯗꯦꯍꯦ ꯑꯋꯣꯏꯕ꯫ ꯁꯛꯁꯤ ꯂꯣꯏ ꯐꯖꯅꯩ꯫
ꯑꯧ
ꯀꯩꯅꯣ?
ꯕꯣꯇꯜꯁꯨ ꯍꯥꯞꯆꯪꯒꯦ ꯇꯧꯅꯦ ꯕꯦꯛꯇ꯫
ꯑꯩꯅ ꯄꯥꯝꯕ ꯏꯁꯀ꯭ꯔꯠ ꯑꯃ ꯑꯥꯗ ꯃꯤꯅ ꯁꯦꯠꯂꯦ꯫
ꯀꯅꯥꯅ?
ꯅꯨꯄꯤ ꯌꯥꯝ ꯃꯥꯜꯂꯦ ꯅꯠꯇꯦ ꯑꯇꯣꯞꯄ
ꯑꯩꯅ ꯊꯥꯕꯗꯨꯁꯨ ꯃꯥꯟꯗ꯭ꯔꯣ?
ꯅꯪꯅ ꯊꯥꯕꯗꯨꯅ ꯌꯥꯝ ꯐꯤꯒꯔ ꯇꯥꯕꯒꯤꯅꯤꯗꯅ꯫ ꯁꯤꯅ ꯌꯥꯝ ꯐꯤꯒꯔ ꯇꯥꯗ꯭ꯔꯁꯨ ꯌꯥꯗꯣꯏꯕ ꯃꯥꯜꯂꯦ꯫
ꯂꯣꯏ ꯇꯥꯗꯣꯏꯅꯤꯗ ꯇꯥꯗ
ꯑꯗꯨꯝ ꯆꯝꯅ ꯐꯖꯕ ꯃꯥꯟꯕ꯫
ꯐꯨꯔꯤꯠ ꯑꯃ ꯌꯥꯎꯔꯝꯗ꯭ꯔꯦ ꯂꯩꯔꯝꯗ꯭ꯔꯦ ꯑꯩ ꯉꯁꯥꯏ ꯐꯨꯔꯤꯠ ꯑꯗꯨꯝ ꯐꯧꯕ ꯇ ꯂꯩꯔꯝꯗ꯭ꯔꯦ꯫
ꯐꯨꯟ ꯎꯐꯨꯟ ꯃꯅꯝꯖꯤꯗꯤ꯫ ꯒꯥꯔꯤꯒꯤ ꯃꯅꯝꯂ ꯎꯐꯨꯟꯂ ꯈꯪꯗ꯭ꯔꯦ ꯒꯌ꯭ꯥꯟꯁꯨ ꯉꯥꯎꯔꯦ ꯑꯩ꯫ ꯅꯨꯡꯁꯥꯖꯤꯖꯨ ꯁꯥꯔꯤ꯫
ꯌꯥꯛꯑꯦ ꯑꯗꯨꯅ ꯇꯜꯂꯦ ꯁꯟꯁꯀ꯭ꯔꯤꯟ ꯁꯟꯁꯀꯔ꯭ꯤꯟ ꯇꯩꯁꯜ ꯂꯥꯛ ꯏ ꯀꯥꯔꯛꯇꯨꯗꯤ ꯅꯃꯥꯏ
ꯁꯟꯁꯀ꯭ꯔꯤꯟꯗꯣ ꯅꯃꯥꯏꯗꯖꯨ ꯇꯩꯑꯣ꯫
ꯃꯥꯏꯗꯤ ꯃꯥꯁ ꯎꯞꯇꯣꯏꯅꯤꯅ ꯐꯩ
ꯃꯥꯁ ꯎꯞꯄꯖꯨ ꯇꯩꯌꯣꯃꯤ ꯃꯅꯨꯡꯗ ꯂꯩꯔꯖꯨ ꯇꯩꯌꯣ꯫
ꯌꯨ ꯕꯤ ꯔꯦꯗꯣ ꯑꯗꯨꯝ ꯂꯣꯏ ꯃꯅꯨꯡꯗꯖꯨ ꯆꯪꯕꯅꯦꯕ ꯌꯨꯝ ꯃꯅꯨꯡꯗꯖꯨ꯫
ꯀꯩꯅꯣ ꯍꯥꯏꯁꯤ ꯌꯨꯝ ꯃꯅꯨꯡꯗ ꯌꯨ ꯕꯤ ꯔꯦ ꯆꯪꯉꯦ
ꯆꯪꯉꯦ ꯀꯩꯅꯣ
ꯈꯪꯗꯕ ꯑꯩꯈꯣꯏ ꯑꯗꯨꯏ ꯃꯇꯥꯡꯗꯗꯤ ꯏꯁꯇꯗꯤ ꯀꯌ꯭ꯥ ꯇꯧꯁꯤꯜꯂꯨꯗꯔ꯭ꯕꯀꯣ ꯁꯥꯏꯇꯤꯁ-
ꯈꯜ ꯑꯍꯨꯝꯅꯦ ꯂꯩꯔꯤꯖꯦ ꯁꯟ ꯌꯥꯝ ꯁꯥꯊꯤꯕ ꯑꯃꯗꯨꯗꯤ ꯑꯗꯨꯝ ꯂꯣꯏꯟ ꯌꯧꯔꯤꯅꯦ ꯑꯍꯨꯝ ꯑꯦ ꯕꯤ ꯁꯤ ꯍꯥꯏꫪꯒ ꯑꯗꯨꯗꯨꯅ ꯑꯅꯤꯌꯝꯗꯤ ꯕꯦꯔꯥꯅꯦꯕꯥ ꯑꯃꯗꯨꯗꯤ ꯈꯔ ꯐꯕ
ꯑꯣ
ꯐꯕ ꯍꯥꯏꯔꯒ ꯐꯕꯗꯤ ꯅꯠꯇꯦ ꯑꯗꯣꯏꯖꯨ ꯃꯥꯗꯤ ꯈꯔ ꯃꯄꯥꯡꯒꯜꯗꯣ ꯀꯟꯗꯦꯕ ꯁꯣꯜꯂꯦꯕ
ꯁꯥ ꯑꯗꯨꯕꯨꯗꯤ ꯈꯪꯗꯔ꯭ꯤ ꯐ꯭ꯔꯤꯁꯇ ꯗꯤꯄ꯭ꯔꯦꯁꯟ ꯇꯧ
ꯅꯣꯡ ꯃꯪꯕꯗꯕꯧꯕ ꯂꯩꯔꯤꯅꯤ
ꯐꯔ꯭ꯤꯁ ꯅꯠꯇꯦ ꯐꯔ꯭ꯤꯁ ꯅꯠꯇꯔ꯭ꯑꯣ ꯀꯥꯔꯕꯣꯟ
ꯀꯂꯣꯔꯣꯐꯂꯣꯔꯣ ꯀꯥꯔꯕꯟ ꯍꯥꯏꯕ
ꯔꯩꯌꯣꯟ ꯒ꯭ꯌꯥꯁ ꯀꯧꯕꯅꯦ ꯑꯗꯨꯗꯤ ꯑꯉꯥꯡꯁꯤꯒ ꯂꯥꯡꯉꯤꯖꯤꯌꯣꯡ ꯄꯤꯛꯇ꯭ꯔꯨ-ꯄꯤꯛꯇ꯭ꯔꯨ ꯄꯤꯛꯑꯒ ꯑꯩꯈꯣꯏ ꯀ꯭ꯂꯥꯁꯀꯤ ꯃꯤ ꯃꯥꯜꯂꯦ ꯀꯩꯅꯣ ꯑꯁꯌ꯭ꯥꯝ ꯂꯤꯔ ꯂꯥꯛ-
ꯅꯥꯠꯂꯝꯗꯔ꯭ꯦ ꯑꯩ ꯀꯅꯣ ꯌꯧꯔꯦ ꯑꯥꯏꯂꯦꯟ ꯌꯧꯔꯦ
ꯊꯣꯡ ꯊꯨꯏꯗ ꯉꯁꯤꯗꯤ
ꯉꯁꯥꯏ ꯊꯣꯛꯑ ꯃꯇꯨꯡꯗꯅꯦꯕ ꯑꯩꯅ ꯅꯪꯉꯣꯟ ꯐꯣꯟ ꯇꯧꯔꯛꯏꯗꯣ
ꯍꯨꯃꯥꯡꯖꯦ ꯁꯧꯔꯞ ꯇꯧꯏ- ꯀꯩꯅꯣꯝ ꯂꯩ ꯃꯥꯜꯂꯦ ꯃꯥꯏꯀ ꯌꯥꯝ ꯈꯣꯡꯉꯦ ꯉꯁꯥꯏ ꯑꯦ ꯀꯩꯅꯣꯖꯨ ꯈꯜꯂꯦ ꯀꫪꯅꯥꯠꯁꯨ ꯈꯜꯂꯦ
ꯑꯥꯥꯏꯂꯦꯟꯗꯔꯣ
ꯑꯥꯏꯂꯦꯟꯗ ꯅꯠꯇꯦ ꯀ꯭ꯔꯤꯀꯦꯠ ꯒ꯭ꯔꯥꯎꯟ ꯔꯣꯝꯗ
ꯑꯣ ꯃꯣꯏ ꯍꯧꯖꯤ ꯀꯩꯅꯤ ꯇꯧꯏ ꯃꯨꯁꯨꯒ ꯃꯣꯇꯥꯒ ꯁꯥꯅꯩꯝ ꯃꯣꯏ ꯏꯁꯄꯣꯔꯠꯁ ꯌꯥꯎꯕꯅꯤ
ꯎꯝ ꯗꯨꯒꯤ ꯍꯧꯕꯔ ꯍꯧꯔꯛꯑꯗꯣꯏꯔꯥ
ꯎꯝ ꯁꯥꯏꯀꯜ ꯅꯨꯡꯁꯤꯠ ꯍꯥꯜꯂꯦꯀꯣ ꯉꯁꯤꯗꯤ
ꯍꯥ ꯍꯣꯔꯦꯜ ꯑꯃꯨꯛ ꯇꯥꫪꯛꯀꯗꯔ꯭ꯗꯤ ꯈꯪꯗꯦ
ꯑꯍꯟꯕ ꯑꯣꯏꯔꯗꯤ ꯇꯥꯔꯛꯑꯔꯣꯏꯗ
ꯍꯣꯏ ꯎꯝ ꯃꯅꯤꯡꯗꯨꯗꯤ ꯁꯤꯟꯕꯤꯔꯣ
ꯑꯗꯣ ꯃꯅꯤꯡꯗꯤ ꯅꯍꯥꯟꯈꯩ ꯐꯣꯠꯄ꯭ꯔꯣ
ꯐꯣꯠꯇꯦ
ꯑꯗꯨꯗꯤ ꯀꯩꯝ ꯇꯧꯔꯣꯏ ꯀꯩꯅꯣ ꯃꯥ ꯑꯗꯨꯝ ꯌꯥꯏꯗꯨꯗꯤ
ꯕꯤ ꯑꯣꯏꯔꯝꯅꯤ ꯈꯪꯗ꯭ꯔꯦ
ꯑꯩ ꯍꯧꯖꯤꯛ ꯑꯃ ꯗꯥꯟꯁꯀꯤꯒ ꯄꯨꯈ꯭ꯔꯤꯒ ꯂꯩꯕꯗꯣ ꯑꯗꯣ ꯌꯧꯔꯦ
ꯑꯁꯨ
ꯑꯃ ꯁꯤ ꯃꯅꯤꯄꯨꯔꯗꯒꯤ ꯀꯩꯅꯣ ꯕꯣꯜ ꯁꯥꯟꯅꯕꯒꯤ ꯑꯥ ꯃꯄꯥꯅꯂꯝꯗ ꯆꯠꯅꯤ ꯇꯧꯕꯗꯣ ꯑꯗꯣ ꯀꯩ ꯅꯨꯃꯤꯠꯀꯤ ꯖꯒꯣꯏꯗꯣ ꯃꯣꯏꯅ ꯎꯠꯇꯣꯏꯗꯨꯕꯣ ꯂꯣꯏꯁꯜꯂꯛꯄꯒꯤ ꯐꯪꯁꯟꯗꯗꯤ ꯍꯥꯏꯕꯅꯦ
ꯀꯩꯄꯣꯠꯅꯣꯕ ꯎꯠꯇꯣꯏꯁꯦ
ꯗꯥꯥꯟꯁ ꯖꯒꯣꯏ
ꯈꯪꯗꯦ ꯑꯩ ꯄꯥꯎ ꯇꯥꯗꯦ ꯑꯗꯨꯒꯤꯗꯤ
ꯑꯦ ꯁꯤ ꯀꯩꯅꯣꯗꯒꯤ ꯃꯤ ꯈꯟꯕꯅꯦ ꯃꯣꯏ ꯃꯤ ꯇꯔꯨꯛ ꯈꯣꯏ ꯑꯥꯗ ꯂꯩꯃꯤꯟꯅꯕ ꯑꯃꯁꯨ ꯆꯠꯇꯣꯏꯅꯦ ꯀꯩꯅꯣꯗ ꯑꯃꯦꯔꯤꯀꯥꯗ ꯈꯨꯅꯨꯡꯉꯥꯏꯖꯦ ꯑꯝꯇ ꯌꯦꯡꯉꯣ ꯃꯤ ꯃꯌꯥꯝꯅ ꯍꯥꯏꯅꯩꯁꯦ ꯇꯥꯗ꯭ꯔꯣ ꯃꯊꯪꯗ ꯑꯥ ꯍꯥꯏꯗꯤ ꯑꯩꯈꯣꯏ ꯇꯝꯃꯤꯖꯦ ꯂꯣꯏꯔꯒ ꯀꯥꯏꯗ ꯑꯃꯨꯛ ꯇꯝꯅꯤ ꯍꯥꯏ ꯀꯥꯟꯗ ꯗꯥꯟꯁ ꯇꯝꯒꯅꯤꯅ ꯀꯩꯒꯤꯅꯣ ꯍꯥꯏꯔꯒ ꯐꯣꯔꯦꯟꯗ ꯆꯠꯄ ꯐꯪꯅꯕꯅ ꯌꯥꯝ ꯅꯨꯡꯉꯥꯏꯅꯔꯤꯕꯅꯤ ꯑꯗꯣ ꯑꯃ ꯑꯩ ꯏꯃꯥꯟꯅꯕꯤ ꯑꯃ ꯃꯌꯥꯡ ꯌꯥꯝ ꯀꯪꯕ ꯑꯃ ꯂꯩꯕꯗꯣ ꯑꯈꯣꯏ ꯀ꯭ꯂꯥꯁꯀꯤ
ꯎꯝ
ꯃꯥꯏ ꯃꯃꯥꯟꯅꯕꯤ ꯑꯣꯏꯕꯅꯦ ꯃꯣꯏ ꯂꯝꯗꯩ ꯑꯗꯨꯝ ꯑꯗꯨꯏ ꯃꯅ ꯊ ꯂꯛꯄꯅꯦꯕ ꯄꯨꯕꯤꯌꯣ ꯑꯩꯁꯨ ꯇꯧꯔꯒ
ꯑꯃꯦꯔꯤꯀꯥꯗꯩꯔꯕ ꯃꯣꯏ ꯌꯨꯝ ꯑꯣ ꯅꯠꯇꯦ ꯂꯝ ꯃꯃꯤꯡꯗꯣ ꯀꯥꯎꯔꯦ
ꯅꯠꯇꯦ ꯃꯣꯏ ꯑꯥꯗꯩꯅꯦꯕ ꯑꯗꯣ ꯑꯃꯦꯔꯤꯀꯥꯗ ꯆꯠꯇꯣꯏꯕ ꯑꯃꯦꯔꯤꯀꯥꯗ ꯁꯥꯗꯣꯏꯕ ꯖꯒꯣꯏꯗꯣ
ꯑꯗꯣ ꯌꯥꯔꯦ ꯅꯪ ꯊꯣꯛꯂꯛꯅꯕ ꯇꯧꯔꯣ ꯑꯩ ꯊꯝꯃꯒꯦ
ꯅꯣ
ꯎꯝ
ꯅꯣꯑꯥꯎꯠ ꯇꯧꯔꯒꯦ ꯑꯁꯦꯗꯤ
ꯉꯥꯏꯈꯣꯀꯣ ꯌꯥꯔꯦ ꯑꯦ ꯐꯣꯟꯒꯁꯦ ꯀꯛꯀꯦ ꯌꯥꯗ꯭ꯔꯦ ꯑꯩ ꯈꯪꯗ꯭ꯔꯦ
ꯑꯩ ꯀꯛꯑꯒꯦꯁꯦ ꯑꯗꯨꯝꯁꯤ ꯌꯥꯑꯣꯕꯅꯤ